ꯑꯥꯎ ꯇꯥꯏꯌꯦ ꯇꯥꯏꯔꯦ
ꯆꯥꯛ ꯆꯥꯔꯕꯔꯣ
ꯆꯥꯗ꯭ꯔꯤꯌꯦ ꯊꯣꯡꯗ꯭ꯔꯤꯌꯦ
ꯊꯦꯡꯉꯦꯍꯦ
ꯎꯃ ꯈꯔ ꯊꯦꯡꯅ ꯆꯥꯒꯦ ꯇꯧꯕ ꯉꯁꯥꯏꯗꯣ
ꯑꯥ
ꯑꯩ ꯊꯕꯛ ꯑꯃ ꯆꯠꯂꯨꯕ ꯏꯃꯥꯟꯅꯈꯣꯏꯗꯒꯣ ꯄꯣꯠ ꯆꯩ ꯊꯤꯜꯂꯨꯕꯀꯣ ꯑꯗꯨꯗ ꯍꯜꯂꯛꯄꯗ ꯑꯆꯥꯄꯣꯠ ꯆꯥꯔꯨꯕ
ꯑ ꯑꯥ
ꯑꯗꯨꯒꯤ ꯂꯥꯝꯗꯕꯅꯤꯗꯥ ꯑꯩꯁ ꯅꯪꯗꯤ ꯆꯥꯔꯕꯣ
ꯆꯥꯔꯦ
ꯀꯩ ꯏꯟꯁꯥꯡ ꯆꯥꯔꯒꯦ
ꯀꯩ ꯃꯊꯦꯜ ꯆꯥꯕꯤꯔꯒꯦ
ꯁꯣꯛꯀ꯭ꯔꯤ
ꯁꯧꯒ꯭ꯔꯤ ꯑꯁ ꯑꯍꯥꯎꯕꯅꯤꯅꯦ ꯑꯦꯍꯦ ꯏ ꯏ ꯇꯥꯕ ꯏꯟꯁꯥꯡ ꯆꯥꯕ ꯌꯥꯗ꯭ꯔꯥ
ꯍꯥꯥ
ꯏ ꯇꯥꯕ ꯏꯟꯁꯥꯡ ꯏꯟꯁꯥꯡ ꯆꯥꯕ ꯌꯥꯗ꯭ꯔꯣ ꯏ ꯀꯥꯕ ꯁꯟꯒꯨꯝꯕ ꯌꯦꯟꯒꯨꯝꯕ ꯏ ꯊꯣꯛꯄ
ꯍꯦꯍꯦꯍꯦ
ꯀꯩꯒꯤ ꯑꯗꯨꯨꯝꯕ ꯃꯆꯥꯔꯤꯅꯣ
ꯍꯥꯡ ꯉꯥ ꯆꯥꯒꯗꯧꯅꯦ ꯀꯩꯩꯅꯣ
ꯆꯥꯅꯤꯡꯗꯕ
ꯁꯥ ꯉꯥ ꯆꯥꯗ꯭ꯔꯅ ꯑꯍꯥ
ꯍꯥꯥ
ꯊ ꯉꯥ ꯆꯥꯗ꯭ꯔꯣꯕꯅ
ꯆꯥꯏꯌꯦ
ꯑ ꯑꯁꯤ ꯆꯥꯅꯤꯡꯗꯕ ꯅꯪ
ꯑꯥ
ꯑꯁ ꯐꯩ ꯐꯩ ꯌꯥꯝ ꯆꯥꯗꯕꯁꯨ ꯐꯩꯗ
ꯍꯧꯖꯤꯛꯐꯥꯎ ꯆꯥꯛ ꯊꯣꯡꯗ꯭ꯔꯤꯗꯤ ꯑꯩꯁ ꯌꯥꯝ ꯐꯦꯡꯅꯦꯍꯦ
ꯎꯝ ꯉꯍꯥꯛ ꯂꯩꯩꯔꯗꯤ ꯊꯣꯡꯉꯅꯤ ꯑꯁ ꯁꯥꯗ꯭ꯔꯣ ꯅꯣꯏꯗꯤ
ꯉꯁꯤꯗꯤ ꯁꯥꯗꯦꯗ
ꯑꯣ ꯊꯥꯗꯦ ꯉꯔꯥꯡꯁꯨ ꯁꯥꯏ ꯉꯁꯤꯁꯨ ꯁꯥꯏ ꯑꯁ ꯂꯣꯑꯦ ꯅꯣꯡꯃ ꯗ ꯑꯅꯤ ꯑꯍꯨꯝꯔꯛ ꯏꯔꯨꯗꯔꯗꯤ ꯌꯥꯗꯕꯒꯤ ꯃꯑꯣꯡꯅꯦꯕ ꯃꯣꯏꯁꯦ ꯁꯥꯃꯟꯕꯒꯤꯀꯣ
ꯑꯁ ꯀꯥꯏ ꯀꯥꯏ ꯆꯠꯂꯦ ꯉꯁꯤꯗꯤ
ꯆꯦꯇꯦꯗ
ꯀꯣꯏꯕꯒ ꯆꯠꯇ꯭ꯔꯥ
ꯆꯠꯇꯦ
ꯑꯌꯨꯛ ꯐꯥꯎꯒꯠꯂꯒ ꯕ꯭ꯔꯁ ꯇꯧꯔꯒ ꯅꯪꯅ ꯇꯧꯗꯣꯏꯖꯦ ꯑꯌꯨꯛ ꯍꯧꯒꯠꯂꯒ ꯕ꯭ꯔꯁ ꯇꯧꯔꯒ ꯆꯥꯛ ꯆꯥꯔꯒ ꯇꯨꯝꯃꯒ ꯑꯗꯨꯝ ꯂꯩꯕ꯭ꯔꯥ
ꯎꯝ ꯇꯝ ꯂꯩ
ꯅꯨꯡꯉꯥꯏꯕ꯭ꯔꯥ ꯑꯗꯨꯕꯣ
ꯅꯨꯡꯉꯥꯏꯌꯦ
ꯏꯁꯥꯒꯁꯦ ꯅꯣꯏꯈꯠ ꯑꯩꯁꯨ ꯍꯥꯏꯖꯕ ꯋꯥꯅꯤꯗꯪ ꯏꯃꯥꯟꯅꯕꯈꯣꯏ ꯆꯠꯂꯒ ꯍꯜꯂꯛꯑꯒ ꯑꯗꯨꯝ ꯂꯩꯕ ꯍꯥꯏꯗꯤ ꯑꯗꯨꯝ ꯇꯨꯝꯃ ꯂꯩ
ꯅꯨꯡꯁꯨ ꯅꯨꯡꯉꯥꯏꯅ
ꯎꯝ ꯑꯗꯨ ꯑꯁ ꯅꯣꯏ ꯈꯠꯂꯦꯅꯦ ꯇꯨꯝꯃꯟꯕꯒꯤ ꯅꯣꯏꯔꯛꯇ꯭ꯔꯣ ꯇꯨꯝꯕꯖꯦ
ꯅꯣꯏꯕ ꯄꯥꯝꯕ꯭ꯔꯕ
ꯄꯥꯝꯗꯦ ꯎꯄꯥꯏ ꯂꯩꯇꯦ
ꯗꯨꯅꯦ ꯖꯦ ꯅꯣꯏꯗꯅꯤꯉꯥꯏ ꯅꯣꯏꯕꯗꯤ ꯅꯣꯏꯕꯗꯤ ꯌꯥꯝ ꯂꯥꯏꯔ ꯕꯖꯥꯅꯦꯀꯣ
ꯌꯥꯝ ꯂꯥꯏꯌꯦ
ꯅꯣꯏꯍꯟꯕꯗꯤ ꯌꯥꯝ ꯂꯥꯏꯌꯦꯕ ꯑꯗꯨ ꯀꯪꯍꯟꯕꯗꯨꯅꯦꯕ ꯂꯨꯔꯤꯁꯦ
ꯑꯦꯛꯁꯔꯁꯥꯏꯁꯁꯨ ꯇꯧꯅꯤꯡꯗꯦ ꯇꯧꯗ꯭ꯔꯁꯨ ꯀꯪꯗꯦ
ꯆꯥꯕꯁꯨ ꯂꯦꯞꯅꯤꯡꯗꯦ ꯑꯍꯥꯎꯕꯁꯨ ꯗꯨꯝ ꯆꯥꯅꯤꯡꯉꯦ ꯑꯗꯨꯒ ꯀꯪꯁꯨ ꯀꯪꯅꯤꯡꯕ ꯎꯄꯥꯏ ꯂꯩꯇꯦ ꯑꯩꯈꯣꯏ ꯄꯨꯟꯁꯤꯁꯦ ꯗꯨꯝ ꯅꯣꯏꯔꯒ ꯍꯤꯡꯒꯗꯕ ꯄꯨꯟꯁꯤꯅꯦ
ꯂꯥꯏꯅ ꯄꯤꯕꯤꯔꯅꯤ ꯄꯤꯕꯤꯔꯕꯅꯦꯕ ꯎꯄꯥꯏ ꯂꯩꯇꯦ ꯅꯠꯇ꯭ꯔꯣ
ꯍꯣꯏ
ꯉꯁꯤ ꯏꯪꯖꯥꯡ ꯁꯧꯒ꯭ꯔꯤ ꯉꯥꯛꯇꯪꯒ ꯀꯔꯤꯅꯣ ꯀꯥꯡꯉꯧꯒꯨꯝꯕ
ꯏꯔꯣꯟ ꯑꯃ
ꯀꯩ ꯏꯔꯣꯟꯕ
ꯎꯝ
ꯀꯩ ꯀꯩ ꯍꯥꯞꯄꯒ ꯏ ꯏꯔꯣꯜꯂꯦ ꯑꯥꯂꯨ ꯑꯂꯨ ꯍꯥꯞꯄꯕ
ꯑ ꯑꯂꯨꯒ
ꯀꯩ
ꯑ ꯃꯩꯇꯩ ꯂꯣꯟꯗ ꯈꯪꯗꯤꯌꯦ
ꯑꯥ ꯏꯁ ꯍꯥꯎꯕ꯭ꯔ ꯅꯪꯅ ꯃꯦꯠꯂꯤꯔꯣ ꯀꯩꯅꯣ
ꯍꯥꯥ
ꯅꯪꯅ ꯁꯦꯝꯃꯤꯔꯣꯕ
ꯑꯩꯅ ꯁꯦꯝꯕꯅꯦ
ꯎꯝ ꯅꯪ ꯃꯔꯣꯛꯇꯤ ꯗꯨꯝ ꯆꯥꯕ꯭ꯔꯥ ꯀꯌꯥꯝ ꯆꯥꯒꯦ ꯆꯥꯒꯟꯕ꯭ꯔ
ꯊꯥꯏꯕꯗꯤ
ꯃꯣꯔꯣꯛ ꯃꯣꯔꯣꯛ ꯁꯥꯕ ꯆꯥꯒꯟꯕ꯭ꯔꯕ ꯅꯪ
ꯑꯣ ꯑꯣ ꯑꯣ
ꯅꯨꯄꯤꯁꯤꯡꯖꯦ ꯍꯧꯖꯤꯛ ꯍꯧꯖꯤꯛꯀꯥꯟꯗꯤ ꯃꯔꯣꯛ ꯌꯥꯝ ꯆꯥꯔꯦꯅꯦ ꯀꯩꯒꯤꯅꯣ
ꯈꯪꯗꯦꯅꯦ
ꯍꯧꯖꯤꯛ ꯃꯇꯝꯖꯦ ꯑꯣꯟꯅꯔꯦꯅꯦ ꯂꯣꯏ ꯅꯨꯄꯤꯅ ꯅꯨꯄꯥ ꯃꯥꯜꯂꯦ ꯅꯨꯄꯥꯅ ꯅꯨꯄꯤ ꯃꯥꯜꯂꯦ
ꯅꯪꯗꯤ ꯌꯥꯝ ꯆꯥꯗ꯭ꯔꯕꯣ ꯑꯁꯥꯕ
ꯆꯥꯗꯤ ꯆꯥꯏ ꯑꯗꯨꯕꯨ ꯌꯥꯝꯅꯗꯤ ꯆꯥꯗꯦ ꯑꯗꯨꯕꯨ ꯁꯥꯕ ꯌꯥꯎꯗ꯭ꯔꯗꯤ ꯆꯥꯛ ꯆꯥꯅꯤꯡꯗꯕꯒꯣ ꯃꯥꯏ ꯇꯧꯕ
ꯁꯥꯕ ꯌꯥꯝ ꯆꯥꯒꯅꯨ
ꯑꯗꯨꯅꯦ ꯄꯨꯛꯁꯨ ꯅꯨꯡꯉꯥꯏꯇꯦ ꯍꯥ
ꯎꯝ
ꯕꯣꯜꯒ ꯌꯦꯡꯕꯔ ꯅꯪꯕꯣ
ꯌꯦꯡꯗꯦꯗ
ꯑꯁ ꯀꯩꯝꯇ ꯌꯦꯡꯗ꯭ꯔꯦ ꯍꯧꯕꯗꯒꯤ
ꯀꯩꯏꯝꯇ ꯌꯦꯡꯗꯦ
ꯏꯟꯇ꯭ꯔꯦꯁ ꯌꯥꯎꯗꯦ
ꯕꯤꯠ ꯂꯩꯇꯦ
ꯀꯩꯅꯣꯃ ꯅꯪ ꯁꯞꯄꯣꯔꯠ ꯇꯧꯕ ꯀꯟꯇ꯭ꯔꯤꯖꯨ ꯂꯩꯇꯦ
ꯂꯩꯇꯦ
ꯑꯁ ꯅꯪ ꯏꯁꯄꯣꯔꯠꯁꯦ ꯑꯝꯐꯥꯎ ꯄꯥꯝꯗꯦ
ꯑꯃꯠꯇ ꯄꯥꯝꯗꯦ꯫
ꯅꯪꯅ ꯄꯥꯝꯕꯁꯦ ꯀꯩꯅꯣ ꯂꯥꯏꯔꯤꯛ
꯭꯭ꯗꯔꯦꯁꯄꯨꯗꯤ ꯄꯥꯝꯃꯤ
ꯗ꯭ꯔꯦꯁꯀ ꯆꯥꯅꯕ
ꯗ꯭ꯔꯦꯁꯀ ꯆꯥꯅꯕ ꯇꯨꯝꯅꯕ ꯀꯣꯏꯕ
ꯑꯁ ꯎꯝ ꯑꯗꯨꯒꯨꯝꯕ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
ꯕꯣꯜꯒꯨꯝꯕ ꯏꯔꯥꯡꯒꯤꯒꯨꯝꯕꯁꯨꯄꯥꯝ ꯄꯥꯝꯗꯦꯕ꯫
ꯄꯥꯝꯗꯦ꯫
ꯎ ꯐꯩꯗ ꯏꯁꯩꯥꯒꯨꯝꯕꯩ ꯑꯩꯗꯤ ꯕꯣꯜ ꯌꯦꯡꯉꯤ ꯑ
ꯅꯨꯄꯥꯅꯤꯅ ꯑꯦ
ꯎꯝ ꯅꯨꯄꯥꯅꯤꯅ ꯅꯠꯇ꯭ꯔꯣ ꯄꯥꯈꯡ ꯄꯥꯈꯪ ꯑꯣꯏꯔꯤꯉꯩꯗ ꯇꯧꯍꯧꯒꯗꯕꯅꯦꯕ
ꯌꯦꯡꯉꯨ ꯌꯦꯡꯉꯨ꯫
ꯍꯌꯦꯡꯋꯥꯏ ꯅꯨꯄꯤ ꯊꯤꯈ꯭ꯔꯗꯤ ꯌꯥꯔꯔꯣꯏꯕ ꯕꯣ ꯌꯦꯡꯒꯦ ꯀꯁꯨ
ꯆꯩꯔꯛꯀꯅꯦꯕ꯫
ꯏ
ꯀꯅꯥ ꯈꯪ ꯆꯩꯒꯟꯕ ꯑꯃꯒ ꯊꯦꯡꯅꯔꯗꯤ꯫
ꯀꯤꯕꯅꯦ꯫
ꯃꯤꯅ ꯈꯟꯕ ꯀꯥꯟꯗꯗꯤ ꯅꯨꯄꯤꯅ ꯉꯝꯕꯒ ꯈꯜꯂꯅꯤ꯫ ꯉꯝꯍꯟꯗ꯭ꯔꯕꯁꯨ ꯌꯥꯗꯕ ꯃꯔꯝ ꯃꯔꯛꯇꯤ꯫
ꯑꯩꯁ
ꯅꯨꯄꯤꯁꯤꯁꯨ ꯃꯔꯛ ꯃꯔꯛꯇꯤ ꯉꯝꯍꯟꯒꯗꯧꯕꯅꯦꯕ꯫
ꯍꯣꯏ꯫
ꯅꯨꯄꯥꯅ ꯉꯥꯛꯇ ꯉꯝꯃꯗꯤ ꯌꯥꯗꯦꯅ ꯎꯝ꯫ ꯑꯗꯨꯅꯦ ꯃꯤꯅ ꯃꯤ ꯈꯔꯅꯗꯤ ꯍꯥꯏꯅꯤ ꯅꯨꯄꯤꯅ ꯉꯝꯕ ꯅꯨꯄꯤ ꯉꯝꯕ ꯍꯥꯏ
ꯅꯨꯄꯤꯅ ꯑ ꯅꯨꯄꯤꯅ ꯉꯝꯕ ꯅꯨꯄꯤꯅ ꯉꯝꯕ ꯍꯥꯏ ꯃꯅꯨꯡꯗꯗꯤ ꯈꯪꯗꯕ
ꯃꯅꯨꯡꯗꯗꯤ ꯈꯪꯗꯕ ꯅꯪꯗꯤ ꯅꯪꯅ ꯉꯝꯕ꯭ꯔꯥ
ꯈꯪꯗꯦꯗ
ꯃꯥꯅ ꯉꯝꯃꯝꯒꯅꯤ ꯅꯪꯗꯤ꯫
ꯑꯦ ꯅꯪꯁꯨ ꯃꯔꯛ ꯃꯔꯛꯇ ꯉꯝꯅꯕ ꯇꯧꯍꯦ
ꯍꯣꯠꯅꯔꯤꯅꯤ꯫
ꯎꯝ ꯃꯥꯕꯨ ꯈꯛꯇ ꯉꯝꯃꯟꯕ ꯌꯥꯗꯦ꯫ ꯀꯩꯅꯣ ꯑꯩꯈꯣꯏꯁꯨ ꯅꯨꯄꯤꯅꯤ ꯀꯩꯅꯣ ꯀꯥꯏ ꯍꯥꯏꯔꯒ ꯅꯪꯅꯖꯨ ꯈꯔ ꯉꯝꯅꯕ ꯇꯧ꯫ ꯃꯥ ꯈꯛꯇꯪ ꯉꯝꯕ ꯌꯥꯕ꯭ꯔ꯫ ꯑꯗꯨꯒꯤꯅꯤꯅ ꯑꯩꯁꯨ ꯑꯩ ꯈꯤꯇꯪ ꯑꯩ ꯈꯇꯪ ꯉꯝꯕ ꯌꯥꯗꯕꯅꯤꯅꯀꯣ꯫ ꯃꯔꯛ ꯃꯔꯛꯇꯤ ꯃꯣꯏꯗꯁꯨ ꯉꯝꯍꯟꯗꯕ ꯌꯥꯗꯦ꯫
ꯐꯤꯞꯇꯤ ꯐꯤꯞꯇꯤꯅꯦ꯫
ꯑꯗꯨꯅꯦ ꯍꯥꯏꯁꯤ ꯃꯤꯅ ꯃꯤꯅ ꯌꯦꯡꯕ ꯀꯥꯟꯗꯗꯤ ꯐꯖꯗꯦꯒ ꯍꯥꯏꯔꯤꯅꯦꯕꯀꯣ ꯅꯨꯄꯤꯅ ꯉꯝꯃꯦ ꯀꯥꯏꯅ ꯅꯨꯄꯤꯅ ꯉꯝꯕ ꯀꯥꯏꯅ ꯅꯨꯄꯤꯅ ꯉꯝꯕ ꯃꯇꯥꯡꯗꯁꯨ ꯆꯨꯝꯕ ꯂꯩꯌꯦꯕ
ꯀꯩ ꯐꯤꯝꯅꯣ ꯅꯨꯄꯤꯅ ꯉꯝꯕꯣ ꯍꯥꯏꯕꯗꯣ
ꯃꯅꯤꯄꯨꯔꯤ ꯐꯤꯂꯝꯗꯀꯣ ꯀꯔꯤ ꯐꯤꯂꯝꯅꯣ ꯀꯥꯎ ꯀꯥꯎꯈ꯭ꯔꯦꯅꯦ ꯌꯥꯝ ꯂꯩꯕꯅꯦ ꯑꯥ
ꯆ ꯇ ꯈꯥꯏꯁꯤꯕꯣ ꯍꯥꯏ
ꯑꯥ ꯆ ꯀꯥꯏꯁꯤꯕ
ꯑꯦ
ꯑꯩ ꯁꯪꯒꯥꯏ ꯁꯤꯕꯗꯤ ꯄꯥꯝꯗꯦ
ꯐꯦ ꯃꯃꯤꯡꯗꯤ ꯑꯃꯨꯛ ꯀꯥꯎꯈ꯭ꯔꯦ
ꯑꯩꯁꯨ ꯀꯥꯎꯈ꯭ꯔꯦꯅꯦ ꯀꯩ ꯗꯪꯅꯣ ꯏꯁꯤꯡꯁꯤꯡ ꯉꯝ꯭ꯔꯦ ꯅꯦ ꯍꯥꯏꯁꯦ
ꯅꯪꯗꯤ ꯀꯅꯥ ꯀꯅꯥ ꯂꯩꯕꯒꯦ
ꯕꯣꯔ
ꯑꯥ ꯑꯗꯨ ꯊꯟꯗ꯭ꯔꯥ
ꯑꯥꯎ ꯁꯤꯗ ꯁꯦꯟ ꯅꯨꯄꯤ ꯑꯃꯒ
ꯑ
ꯆꯒ ꯂꯩꯕ ꯅꯪꯗꯤ
ꯈꯣꯏꯣꯏ ꯆꯤꯒ
ꯎꯝ ꯇꯨꯝꯃ ꯂꯩꯔꯥ
ꯎ ꯎꯝ ꯎꯝ ꯎꯝ
ꯆꯥꯛ ꯆꯥꯕ ꯂꯣꯏꯔꯕꯅꯤꯅ ꯊꯕꯛ ꯂꯣꯏꯔꯕꯅꯤꯅ
ꯆꯥꯛ ꯆꯥꯕ ꯂꯣꯏꯔꯗꯤ ꯑꯃꯨꯛ ꯇꯨꯝꯒꯅꯤ
ꯎꯝ ꯍꯌꯦꯡꯗꯤ
ꯍꯧꯒꯂꯒ ꯍꯧꯒ ꯂꯒ ꯁ ꯇꯧꯒꯅꯤ ꯑꯗꯨꯒ ꯆꯥꯛ ꯆꯥꯛ ꯊꯣꯡꯒꯅꯤ ꯆꯥꯛ ꯆꯥꯔꯩꯗꯨ ꯇꯨꯝꯃꯤ
ꯎ ꯇ ꯃꯅꯦ ꯑꯁ ꯍꯌꯦꯡꯗꯤ ꯁꯟꯗꯦꯅꯦꯀꯣ
ꯑ
ꯂꯥꯏꯁꯥꯡ ꯆꯠꯇꯣꯏꯔꯥ
ꯈꯪꯗꯦꯗ
ꯆꯠꯇꯧ ꯃꯥꯜꯗꯦ ꯅꯪꯒꯤ ꯅꯪꯒꯤ ꯄꯥꯎꯈꯨꯝꯗꯣ
ꯍ
ꯆꯠꯀꯗꯧꯕ ꯃꯥꯜꯂꯦꯕ ꯎꯝ ꯈꯟꯕꯗ ꯑꯩꯁꯨ ꯆꯠ ꯇꯕ ꯀꯣꯏꯔꯦ
ꯍꯧꯒꯠꯄ ꯉꯂꯗꯤ ꯆꯠꯀꯅꯤ ꯊꯦꯡꯅꯗꯤ ꯆꯠꯂ ꯂꯣꯏ
ꯑꯩꯒꯤ ꯊꯦꯡꯅ ꯉꯥꯛ ꯊꯝ ꯆꯠꯂꯦ ꯆꯠꯂꯁꯦ ꯏꯁꯄꯤꯀꯔꯒ ꯇꯧꯔꯤꯉꯩ ꯀꯥꯟꯁꯤꯗꯀꯣ ꯑꯗꯨꯒꯨꯝꯕ ꯆꯪꯕꯗ ꯑꯗꯨꯅ ꯅꯨꯡꯉꯥꯏꯌꯦꯕ
ꯑꯗꯨꯣꯏꯗꯤ ꯄꯨꯡ ꯀꯌꯥꯗ ꯍꯧꯕꯅꯣ ꯆꯥꯔꯖꯇꯣ
ꯄꯨꯡ ꯇꯔꯦꯠꯇ ꯁꯝꯃꯔ ꯁꯝꯃꯔꯗꯗꯤ ꯇꯔꯨꯛ ꯃꯈꯥꯏꯗ ꯍꯧꯋꯦ
ꯎꯝ
ꯑꯗꯨꯒꯤ ꯅꯥꯏꯟ ꯅꯥꯏꯟ ꯐꯥꯎꯒꯨꯝꯕꯒ
ꯑꯈꯛ ꯑꯈꯟꯗꯗꯤ ꯁꯤꯛꯁꯇ ꯍꯥꯎꯋꯦ
ꯁꯤꯛꯁꯇ ꯑꯗꯨꯒ ꯀꯌꯥꯕ
ꯎꯝ
ꯄꯨꯡ ꯀꯌꯥ
ꯑꯦꯠ ꯑꯦꯠ ꯊꯥꯔꯇꯤ
ꯍꯣꯏꯗ ꯀꯨꯏꯃꯜꯂꯁꯨ ꯋꯥꯏꯑꯦꯕ
ꯐꯠꯇꯤ ꯐꯠꯇꯦ ꯑꯗꯨꯕꯨ ꯑꯗꯨꯝ ꯋꯥꯏꯔꯗꯤ ꯋꯥꯏꯌꯦꯕ ꯀꯔꯤꯅꯣ ꯈꯪꯗꯦ
ꯆꯠꯇ꯭ꯔꯁꯨ ꯋꯥꯏ ꯆꯠꯂꯁꯨ ꯋꯥꯏ
ꯎꯝ ꯍꯧꯁꯨ ꯍꯧꯒꯠꯅꯤꯡꯗꯦ
ꯎꯝ
ꯂꯣꯏꯔꯦ ꯄꯨꯟꯁꯤꯁꯦ ꯀꯨꯏꯔꯦ ꯑꯩꯁꯨ ꯆꯠꯇꯕ
ꯊꯥ ꯃꯉꯥ ꯇꯔꯨꯛ ꯁꯨꯔꯝꯃꯅꯤ
ꯀꯩ ꯏꯟꯁꯥꯡ ꯊꯣꯡꯉꯅꯤ
ꯉꯥꯁꯤꯁꯦ ꯀꯔꯤ ꯏꯟꯁꯥꯡ ꯊꯣꯡꯁꯤꯔ ꯈꯪꯗꯦꯅꯦ ꯏꯟꯁꯥꯡꯁꯨ ꯂꯩꯇꯦ ꯀꯩ ꯊꯣꯡꯗꯣꯏꯅꯣ ꯏꯟꯁꯥꯡ ꯅꯥꯄꯤ ꯈꯔ ꯂꯩꯔꯒ ꯊꯣꯡꯉꯅꯤ ꯏꯟꯁꯥꯡ ꯅꯥꯄꯤ ꯀꯣꯕꯤꯔ ꯂꯩꯔꯒ
ꯑꯣ
ꯁꯥꯃꯟꯕꯒꯤ ꯀꯤꯠꯆꯟꯗ ꯆꯪꯅꯤꯡꯗꯕꯗꯣ ꯁꯥꯏꯅꯦ ꯑꯣ ꯀꯤꯆꯟ ꯆꯪꯉꯗꯤ ꯁꯥꯏꯌꯦꯅꯀꯣ
ꯎꯝ
ꯑꯗꯨꯒꯤ ꯇꯟꯕ
ꯅꯣꯡ ꯆꯨꯋꯦ ꯍꯥꯏꯕ ꯅꯠꯇ꯭ꯔꯣ
ꯅꯣꯡ ꯉꯁꯥꯏꯗꯤ ꯑꯥ ꯉꯁꯥꯏ ꯈꯤꯇꯪ ꯆꯨꯔꯝꯃꯒ ꯇꯣꯛꯈ꯭ꯔꯦ
ꯑꯥ ꯈꯤꯇꯪ
ꯎꯝ ꯑꯗꯨ ꯈꯔꯥ ꯀꯟꯅ ꯆꯨꯔꯗꯤ ꯐꯒꯗꯕ ꯍꯌꯦꯡꯁꯤꯅ ꯀꯩ ꯊꯕꯛ ꯂꯩꯕ ꯅꯪꯅ
ꯂꯩꯇꯦꯗ
ꯍꯌꯦꯡꯁꯨ ꯑꯗꯨꯝ ꯂꯩꯗꯣꯏꯕ
ꯑꯥ ꯗꯨꯝ ꯂꯩꯗꯣꯏꯕ
ꯅꯪꯗꯤ
ꯑꯩꯁꯨ ꯈꯪꯗ꯭ꯔꯤ